ꯑ ꯑ ꯇꯥꯕꯔꯣ
ꯇꯌꯦ
ꯅꯪ ꯀꯔꯤ ꯇꯣꯏꯒꯜꯂꯤ
ꯑꯩꯗꯤ ꯍꯧꯖꯤꯛ ꯐꯝꯃꯒ ꯂꯩꯌꯦ ꯅꯪꯗꯤ ꯀꯩꯗꯧꯒꯦ
ꯑꯗꯨ ꯑꯩꯁꯨ ꯐꯝꯃꯒ ꯂꯩꯌꯦ
ꯅꯨꯡꯉꯥꯏꯕ꯭ꯔꯣ
ꯍꯣꯏ ꯅꯨꯡꯉꯥꯏꯌꯦ ꯌꯥꯝ ꯅꯨꯡꯉꯥꯏꯌꯦ ꯅꯥꯟꯗꯤ
ꯑꯩꯁꯨ ꯅꯨꯡꯉꯥꯏꯇꯦꯗ ꯑꯩꯗꯤ ꯈꯣꯡ ꯅꯥꯏꯌꯦ
ꯑꯣ ꯈꯣꯏꯒꯤ
ꯑꯩꯗꯤ ꯈꯣꯡꯗꯣ ꯑꯗꯨꯝ ꯂꯦꯞꯄꯒ ꯁ꯭ꯀꯨꯜ ꯁꯨꯁ ꯇꯣꯡꯕꯒꯤ ꯈꯣꯡꯅꯥꯏꯌꯦ
ꯑꯣ ꯑꯗꯨꯗꯤ ꯅꯈꯣꯏ ꯅꯪ ꯀ꯭ꯂꯥꯁ ꯆꯠꯄ꯭ꯔꯥ
ꯑꯩ ꯀ꯭ꯂꯥꯁ ꯆꯠꯂꯦ ꯅꯪꯗꯤ ꯀ꯭ꯂꯥꯁ ꯆꯠꯄ꯭ꯔꯣ
ꯍꯣꯏ ꯆꯠꯂꯦ ꯑꯗꯨꯕꯨ ꯅꯪꯒꯤ ꯈꯣꯡ ꯅꯕ꯭ꯔꯥ
ꯅꯥꯏꯑꯦ ꯀ꯭ꯂꯥꯁꯇ ꯑꯗꯨꯝ ꯂꯦꯞꯄꯒꯤꯀꯣ
ꯍꯣꯏ ꯑꯣ ꯑꯗꯨꯗꯤ ꯅꯪ ꯄꯥꯅꯤꯁꯃꯦꯟꯒꯨꯝꯕ ꯐꯝꯕ꯭ꯔꯥ
ꯄꯥꯅꯤꯁꯃꯦꯟꯗꯤ ꯅꯠꯇꯦꯕꯀꯣ
ꯑꯥ
ꯑꯗꯣ ꯑꯩꯒꯤ ꯃꯣꯏꯒꯤ ꯑꯩꯈꯣꯏꯒꯤ ꯗ꯭ꯌꯨꯇꯤ ꯇꯧꯕꯗ ꯈꯣꯡꯗꯣ ꯑꯗꯨꯝ ꯂꯦꯞꯍꯜꯂꯦ
ꯍꯣꯏ ꯅꯪꯒꯤ ꯕꯇꯥꯛ ꯕ꯭ꯂꯦꯛ ꯕ꯭ꯂꯦꯛ ꯋꯥꯏꯠ ꯋꯥꯏꯠ ꯀꯧꯋꯦꯀꯣ
ꯑꯌꯥ ꯑꯦ ꯃꯣꯠꯂꯦꯀꯣ
ꯍꯣꯏ
ꯅꯪ ꯇꯩꯊꯣꯛꯄꯤꯒꯦꯔꯣ
ꯎ ꯍ ꯌꯦꯡꯒꯦ ꯑꯗꯨꯒ ꯅꯪ ꯆꯥꯛ ꯆꯔꯕ꯭ꯔꯣ
ꯑꯩ ꯆꯥꯛ ꯆꯥꯔꯛꯑꯦ ꯍꯣꯁꯇꯦꯜꯗ ꯃꯣꯔꯅꯤꯡꯗ ꯆꯥꯛ ꯆꯥꯈ꯭ꯔꯦ
ꯑꯣ ꯀꯔꯤꯍꯤꯖꯟ ꯆꯥꯏꯅ ꯎꯝ ꯆꯥꯕ꯭ꯔꯥ ꯀꯩ ꯍꯤꯖꯥꯡ ꯆꯥꯕ꯭ꯔꯥ
ꯑ ꯎꯠꯇꯤ ꯆꯥꯏꯌꯦ ꯑꯗꯨꯒ ꯍꯣꯏ ꯑꯗꯨꯒ ꯒ꯭ꯔꯤꯟ ꯑꯁꯪꯕ ꯑꯣꯏꯕꯗꯣ
ꯎꯝ
ꯑꯗꯨ ꯆꯥꯏꯌꯦ ꯑꯗꯨꯒ ꯎꯝ ꯀꯩꯅꯣꯁꯨ ꯆꯥꯏꯌꯦ ꯃꯌꯥꯝ ꯃꯌꯥꯝ ꯊꯣꯡꯕ ꯖꯨ ꯚꯦꯖꯤꯇꯦꯕꯜ ꯃꯌꯥꯝ ꯊꯣꯡꯕꯁꯨ
ꯍꯣꯏ ꯍꯣꯏ ꯍꯣꯏ ꯑ ꯑꯗꯨꯒꯀ
ꯑꯗꯨꯒ
ꯀ
ꯀꯔꯤꯅꯣꯃꯁꯨ ꯂꯩꯌꯦ ꯀꯣ
ꯀꯩꯅꯣ
ꯀꯔꯤꯅꯣ ꯈꯪꯗꯦ ꯀꯩꯅꯣꯝꯃ ꯀꯩ ꯑꯗꯨꯒ ꯆꯥꯛ ꯆꯥꯏꯑ ꯈꯦꯆꯔꯤ ꯆꯥꯏꯑ
ꯑꯣ ꯁꯤꯈ꯭ꯔꯦ
ꯁꯤꯈ꯭ꯔꯦ ꯀꯣ
ꯑꯥ ꯍꯥꯎꯕ꯭ꯔꯣ ꯑꯗꯨ ꯆꯥꯕ
ꯑꯗꯨꯒ ꯆꯥꯕꯗꯣ ꯑꯩ ꯍꯥꯎꯋꯦ ꯄꯨꯛ ꯃꯌꯥꯝ ꯊꯜꯂꯦ ꯄꯨꯛꯇꯨꯁꯨ ꯃꯌꯥꯝ ꯀꯪꯈ꯭ꯔꯦ
ꯑ ꯑꯗꯨꯒ ꯑꯗꯨꯒ ꯀ꯭ꯂꯥꯁ ꯆꯠꯂꯦ ꯆꯠꯆꯔꯒ
ꯆꯥꯛ ꯆꯥꯔꯒ ꯀ꯭ꯂꯥꯁꯇ ꯆꯠꯂꯦ
ꯑ
ꯑꯗꯨꯒ ꯍꯜꯂꯛꯑꯦ ꯑꯗꯨꯒ ꯑꯃꯨꯛ
ꯑꯥ ꯑꯣ ꯑꯗꯨꯗꯤ ꯐꯔꯅꯤ
ꯅꯪꯗꯤ ꯀꯩꯗꯣꯏꯅꯣ
ꯑꯍꯥ
ꯅꯪꯗꯤ ꯀꯩꯗꯧꯔꯤꯅꯣ
ꯍꯧꯖꯤꯒꯔꯥ ꯑꯣꯔ ꯁꯤꯠ
ꯎꯝ ꯈꯨꯆꯤ
ꯉꯁꯤ ꯍꯧꯖꯤꯛ ꯍꯧꯖꯤꯛꯇꯤ ꯨꯀꯤꯡ ꯆꯠꯂꯦ
ꯅꯨꯡꯉꯥꯏꯕ꯭ꯔꯣ
ꯍꯣꯏ ꯅꯨꯡꯉꯥꯏꯌꯦ ꯅ ꯅꯣꯡ ꯆꯨꯝꯕ꯭ꯔꯥ ꯅꯪꯉꯣꯟꯗ
ꯣꯡ ꯅꯣꯡ ꯆꯨꯗꯤꯌꯦꯦ
ꯑꯣ ꯎ ꯑꯈꯣꯏ ꯑꯈꯣꯏ ꯍꯣꯏ ꯑꯩꯈꯣꯏꯒꯤ ꯎ ꯌꯨꯝꯗ ꯑꯃ ꯅꯣꯡ ꯆꯨꯋꯦ
ꯑꯗꯨꯗ ꯅꯣꯡ ꯆꯨꯕ꯭ꯔꯣ
ꯍꯣꯏ ꯆꯨꯋꯦ ꯎꯝ
ꯑꯩꯗꯤ ꯑꯁ ꯋꯥꯔꯦꯀꯣ ꯋꯥꯛꯀꯤꯡ ꯆꯠꯄꯁꯤꯁꯨ ꯋꯥꯑꯦꯀꯣ
ꯍꯣꯏ ꯋꯥꯔꯦ ꯑꯗꯨꯁꯨ ꯐꯥꯏꯌꯦꯀꯣ ꯑꯗꯨ ꯑꯩꯈꯣꯏꯅ ꯑꯩꯈꯣꯏꯗꯤ ꯋꯥꯛꯀꯤꯡ ꯆꯥꯈ꯭ꯔꯗꯤ ꯑꯩꯈꯣꯏꯒꯤ ꯕꯣꯗꯤꯁꯨ ꯍꯦꯜꯇꯤ ꯑꯣꯔꯒ ꯂꯩꯒꯅꯤ ꯑꯗꯨꯒ ꯑꯩꯈꯣꯏꯅ ꯋꯥꯛꯀꯤꯡ ꯆꯠꯂꯒ
ꯍꯛꯆꯥꯡ ꯐꯅ ꯂꯩꯒꯅꯤ
ꯍꯣꯏ ꯑꯗꯨꯒ ꯑꯩꯈꯣꯏꯅ ꯋꯥꯛꯀꯤꯡ ꯆꯠꯔꯒ ꯏꯁꯤꯡ ꯐꯖꯅ ꯊꯥꯛ ꯍꯥꯏꯗꯤ ꯑꯩꯈꯣꯏꯒꯤ ꯏꯁꯀꯤꯟꯁꯨ ꯐꯖꯕꯅꯤ ꯑꯗꯨꯒ ꯑꯩꯈꯣꯏꯗꯤ ꯎꯝ ꯍꯦꯜꯇꯤ ꯑꯣꯏꯔꯒ ꯂꯩꯒꯅꯤ ꯅꯠꯇ꯭ꯔꯥ
ꯁꯀꯤꯟ ꯃꯥꯟꯅꯩ ꯁ꯭ꯀꯤꯟꯁꯨ ꯃꯌꯥꯝ ꯐꯖꯒꯅꯤ
ꯍꯣꯏ ꯃꯥꯅꯦ
ꯑꯗꯒꯤ ꯍꯥꯏꯗ꯭ꯔꯦꯠꯁꯨ ꯑꯣꯏꯔꯅꯤ
ꯍꯣꯏ ꯍꯣꯏꯟꯇ꯭ꯔꯦꯁꯨ ꯑꯣꯏꯅꯤ ꯍꯣꯏ ꯎ
ꯅꯪꯁꯨ ꯐꯝꯃꯣ
ꯍꯣꯢ ꯐꯝꯒꯦ
ꯅꯪꯁꯨ ꯐꯝꯃꯣꯀꯣ ꯃꯐꯝ ꯑꯃꯗ ꯐꯝꯃꯣ ꯅꯪꯁꯨ ꯋꯥꯒꯅꯤ ꯑꯩꯗꯤ ꯁꯤ ꯃꯌꯥꯝꯁꯦ ꯎꯕꯗ ꯑꯩꯗꯤ ꯅꯣꯛꯅꯤꯡꯉꯦꯀꯣ
ꯍꯣꯏ ꯑꯩꯁꯨ ꯅꯣꯛꯅꯤꯡꯉꯝꯃꯤ
ꯑ
ꯅꯣꯛꯑꯣ ꯅꯪꯁꯨ
ꯎꯝ ꯑꯗꯣ ꯑꯩꯗꯤ ꯖꯃꯨꯟ ꯆꯥꯅꯤꯡꯉꯦꯀꯣ ꯖꯃꯨꯟꯗꯣ ꯀꯗꯥꯏꯗ ꯄꯥꯟꯕꯅꯣ
ꯍꯣꯏ ꯈꯪꯗꯦ ꯍꯥꯏꯗꯤ ꯑꯩꯁꯨ ꯆꯥꯅꯤꯡꯉꯦ ꯑꯩꯗꯤ ꯑꯣ ꯃꯥꯒꯤ ꯇ꯭ꯔꯤꯁꯨ ꯃꯥ ꯊꯔꯤꯗꯤ ꯒꯔꯤ
ꯄꯠꯇ꯭ꯔꯁꯨ ꯎꯗꯦ ꯑꯩꯗꯤ
ꯀ ꯀꯗꯥꯏꯗ ꯂꯩ ꯀꯣ
ꯀꯗꯥꯏꯗꯒꯤ ꯃꯣꯏꯅ ꯍꯦꯛꯀꯦ ꯑꯩ ꯈꯪꯗꯦ
ꯍꯣꯢ ꯑꯗꯨ ꯑꯗꯨꯒ ꯅꯪ ꯍꯣꯔꯦꯟ ꯀꯔꯤ ꯇꯧꯔꯤꯒꯦ
ꯍꯣꯔꯦꯜꯂꯣ
ꯎꯝ ꯀꯩ ꯇꯧꯒꯦ
ꯑꯩ ꯍꯣꯔꯦꯟꯗꯤ ꯗ꯭ꯔꯛ ꯕꯨꯛ ꯏꯒꯅꯤ
ꯑꯣ ꯗ꯭ꯔꯕꯨꯛ
ꯗ꯭ꯔꯛꯕꯨꯛ ꯂꯣꯏ ꯍꯧꯖꯤꯛꯁꯨ ꯂꯣꯏꯗ꯭ꯔꯤꯌꯦ ꯑꯩ ꯇ꯭ꯋꯦꯟꯇꯤ ꯇ꯭ꯋꯦꯟꯇꯤ ꯂꯣꯏꯗ ꯉꯥꯏꯔꯤꯌꯦ
ꯑꯣ ꯑꯩꯈꯣꯏꯗꯤ ꯁꯃꯤꯡ ꯇꯧꯈ꯭ꯔꯦ ꯑꯗꯨꯕꯨ ꯑꯩꯗꯤ ꯁꯤꯒꯅꯦꯆꯔꯁꯨ ꯐꯪꯈ꯭ꯔꯦ ꯃꯥꯒꯤ ꯇꯤꯆꯔꯒꯤ ꯑꯗꯨ ꯑꯩꯈꯣꯏꯒꯤ ꯁ꯭ꯀꯨꯜꯗꯗꯤꯅ
ꯎꯝ
ꯁꯤꯒꯅꯦꯆꯔꯁꯨ ꯐꯪꯈ꯭ꯔꯦ
ꯎꯝ
ꯑꯩꯈꯣꯏꯗꯤ ꯁꯤꯒꯅꯦꯆꯔꯁꯨ ꯐꯪꯗꯦ
ꯍꯣꯏ
ꯎꯝ ꯁꯤꯒꯅꯦꯆꯔꯁꯨ ꯐꯪꯗꯦ ꯑꯩꯈꯣꯏꯗꯤ ꯇ꯭ꯋꯦꯟꯇꯤ ꯇ꯭ꯋꯦꯟꯇꯤ ꯈꯛꯇꯒꯤꯗ ꯉꯥꯏꯔꯤꯌꯦ
ꯑꯣ
ꯅꯪꯗꯤ ꯂꯣꯏ ꯂꯣꯏꯈ꯭ꯔꯕꯣ
ꯍꯣꯏ ꯂꯣꯏ ꯏꯈ꯭ꯔꯦ ꯑꯗꯨꯕꯨ ꯀꯦꯁ ꯀꯦꯁꯇꯗꯤꯗꯤ ꯁꯇꯤꯜ ꯄꯦꯟꯗꯤꯡ ꯑꯣꯋꯦ ꯑꯗꯨꯒ ꯀꯦꯁꯇꯗꯤ ꯀꯃ꯭ꯨꯅꯤꯇꯤꯒ ꯒꯥꯏꯅꯤꯗꯤꯁ ꯄꯦꯟꯗꯤꯟꯗꯥ ꯂꯩꯌꯦ ꯑꯗꯨꯒ ꯑ
ꯅꯪꯗꯤ ꯍꯧꯖꯤꯛ ꯋꯥꯛꯀꯤꯡ ꯆꯠꯂꯤꯕꯣ
ꯍꯣꯏ ꯋꯥꯀꯤꯡꯡ ꯆꯜꯂꯦ ꯋꯥꯀꯤꯡ ꯆꯠꯂꯦ ꯍꯣꯏ ꯁꯤꯗꯔꯥ ꯀꯥꯎꯔꯕ꯭ꯔꯣ
ꯀꯥꯎ ꯅꯪ ꯀꯩꯗꯣꯏꯅꯣ
ꯈꯣꯏ ꯀꯔꯤꯁꯨ ꯇꯧꯗꯦ ꯑꯗꯨꯕꯨ ꯅꯪ ꯖꯃꯨꯟ ꯖꯃꯨꯟ ꯖꯃꯨꯟ ꯄꯥꯝꯃꯦ ꯖꯃꯨꯟ
ꯖꯃꯨꯟ ꯄꯥꯝꯃꯦ ꯖꯃꯨꯟ ꯆꯥꯅꯤꯡꯉꯦ ꯑꯗꯣ ꯖꯃꯨꯟꯒꯤ ꯎꯗꯣ ꯀꯗꯥꯏꯗ ꯍꯧꯕꯅꯣ ꯈꯪꯗ꯭ꯔꯦ
ꯑꯣꯏ ꯃꯥꯅꯦ
ꯖꯃꯨꯟꯁꯦ ꯀꯗꯥꯏꯗ ꯍꯧꯕꯅꯣ ꯈꯪꯗꯦ
ꯑꯣ ꯁꯤꯗꯥꯔꯥ ꯑ ꯑꯗꯨꯕꯨ ꯅꯥꯟ
ꯆꯃꯨꯟꯗꯣ ꯀꯗꯥꯏꯗ ꯂꯩꯕꯅꯣ ꯀꯗꯥꯏꯗ ꯄꯥꯟꯒꯦ ꯅꯪ ꯎꯕ꯭ꯔꯣ
ꯎꯏ ꯅꯪ ꯍꯣꯁꯇꯦꯜꯗ ꯂꯩꯕ꯭ꯔꯥ ꯍꯣꯏ ꯅꯪ ꯍꯣꯁꯇꯦꯜꯗ ꯂꯩꯕ꯭ꯔꯥ
ꯑꯩꯗꯤ ꯍꯣꯁꯇꯦꯜꯗ ꯂꯩꯇꯦ ꯍꯧꯖꯤꯛꯇꯤ ꯃꯄꯥꯟꯗ ꯂꯩꯌꯦ
ꯑꯣ
ꯅꯪꯗꯤ ꯍꯣꯁꯇꯦꯜꯗ ꯂꯩꯕ꯭ꯔꯥ
ꯍꯣꯏ ꯑꯩꯗꯤ ꯍꯣꯁꯇꯦꯜꯖ ꯂꯩꯌꯦ
ꯑꯩꯗꯤ ꯍꯣꯁꯇꯦꯜꯗ ꯂꯩꯇꯦ ꯃꯄꯥꯟꯗ ꯃꯄꯥꯟꯗ ꯑꯩꯗꯤ ꯖꯃꯨꯟ ꯊꯤꯕ ꯆꯠꯂꯦ ꯑꯩꯒꯤ ꯐ꯭ꯔꯦꯟ ꯃꯌꯥꯝꯒ
ꯑꯣ
ꯁꯤꯗ ꯃꯌꯥꯝ ꯄꯥꯜꯂꯦꯀꯣ
ꯍꯣꯏ ꯃꯌꯥꯝ ꯄꯥꯜꯂꯦ ꯍꯣꯏ
ꯑꯗꯨ ꯎꯅ ꯎꯅ ꯆꯥꯕ ꯐꯪꯉꯣꯏꯗꯣꯔꯦ ꯀꯣ ꯌꯦꯡꯉꯒ ꯂꯩꯗꯣꯔꯦ
ꯍꯣꯏ ꯍꯣꯏ ꯃꯥꯅꯦ
ꯇ꯭ꯔꯤꯁꯦ ꯎꯗꯣ ꯎꯗꯣ ꯌꯥꯝ ꯋꯥꯡꯉꯦ
ꯍꯣꯏ ꯅꯍꯥꯟ ꯆꯥꯛꯂꯝꯥꯝꯕ꯭ꯔꯣ
ꯂꯥꯝꯃꯦ ꯕꯣꯔꯥ ꯆꯥꯁꯤꯔꯥ
ꯍꯣꯏ ꯑꯩꯗꯤ ꯎꯝ ꯂꯤꯛꯂꯥꯒꯤ ꯆꯥꯅꯤꯡꯉꯤ ꯂꯤꯛꯂꯥꯒꯤ ꯕꯦꯒꯔꯤ ꯆꯥꯅꯤꯡꯉꯤ
ꯂꯤꯛꯂꯥꯒꯤ ꯀꯩ ꯀꯩ ꯆꯥꯅꯤꯡꯒꯦ
ꯈꯟꯗꯦꯗ ꯑꯗꯨ ꯀꯔꯤ ꯀꯔꯤ ꯆꯅꯤꯡ ꯌꯦꯁꯨ
ꯑꯩꯗꯤ ꯑꯩꯗꯤ ꯍꯩꯅꯧ ꯍꯩꯅꯧ ꯍꯩꯅꯧꯁꯨ ꯆꯥꯅꯤꯡꯉꯦꯀꯣ ꯁꯤꯗ ꯄꯥꯟꯕꯗꯣ
ꯍꯣꯏ ꯆꯥꯅꯤꯡꯌꯦ ꯍꯣꯏ ꯃꯥꯅꯦ
ꯃꯥꯗꯤ ꯌꯥꯝꯅ ꯅꯦꯝꯅ ꯄꯥꯜꯂꯦ ꯆꯥꯅꯤꯡꯉꯦ ꯍꯩꯅꯧ ꯆꯥꯅꯤꯡꯉꯦ ꯖꯥꯃꯨꯟ ꯆꯥꯅꯤꯡꯉꯦ ꯃꯣꯃꯣꯁꯨ ꯆꯥꯅꯤꯡꯉꯦ
ꯑꯣꯏꯣꯏ
ꯑꯩꯗꯤ ꯌꯥꯝ ꯆꯥꯅꯤꯡꯉꯦꯗ
ꯍꯒ ꯌꯥꯝ ꯆꯥꯅꯤꯡꯅꯤ ꯍꯣꯏ ꯎ
ꯅ ꯅꯪꯒ ꯋꯥꯔꯤ ꯁꯥꯕꯁꯦ ꯑꯩ ꯌꯥꯝ ꯅꯨꯡꯉꯥꯏꯌꯦ
ꯁꯤꯟꯕꯔꯥ
ꯍꯣꯏ ꯑꯁꯦꯡꯕꯒꯤ ꯅꯪꯒ ꯋꯥꯔꯤ ꯁꯥꯕꯗꯣ ꯌꯥꯝ ꯅꯨꯡꯉꯥꯏꯌꯦ
ꯍꯣꯏꯑ ꯑꯗꯨꯗꯤ ꯅ ꯅꯨꯡꯉꯥꯏꯔꯗꯤ ꯑꯩꯁꯨ ꯅꯨꯡꯉꯥꯏꯌꯦ
ꯅꯪꯒꯤ ꯈꯣꯟꯁꯨ ꯌꯥꯝ ꯐꯖꯩꯀꯣ
ꯍꯣꯏ ꯅꯪꯒꯤ ꯈꯣꯟꯁꯨ ꯅꯪꯒꯤ ꯈꯣꯟ ꯅꯪꯒꯤ ꯈꯣꯟꯁꯨ ꯐꯖꯩꯌꯦ ꯅꯒꯤ ꯅꯪꯒꯤ ꯃꯃꯥꯅ ꯐꯖꯅ ꯅꯪꯒꯤ ꯄꯣꯛꯄꯤꯑ
ꯅꯪꯁꯨ ꯅꯪꯒꯤ ꯃꯃꯥꯅ ꯌꯥꯝ ꯅꯨꯡꯁꯤꯅ ꯄꯣꯛꯄꯤꯀꯣ
ꯍꯣꯏ ꯅꯪꯒꯤ ꯅꯪꯒꯤ ꯅꯪꯒꯤ ꯅꯁꯛꯁꯨ ꯐꯖꯩ ꯋꯥꯔꯤ ꯅꯪꯅ ꯋꯥꯔꯤ ꯁꯥꯕꯁꯨ ꯐꯖꯩ
ꯎꯝ
ꯐꯖꯩ
ꯒꯥꯔꯤꯁꯨ ꯌꯥꯝ ꯀꯟꯅ ꯊꯧꯋꯦ
ꯑꯣꯏ
ꯗꯣꯛꯇꯔꯅꯤꯀꯣ
ꯍꯣꯏ ꯗꯣꯛꯇꯔꯅꯤ ꯅꯪ ꯗꯣꯛꯇꯔ ꯄꯥꯝꯕ꯭ꯔꯣ
ꯄꯃꯤ
ꯂꯣꯛꯇꯔ ꯄꯃꯦ
ꯎꯝ
ꯑꯗꯨꯗꯤ ꯅꯪ ꯀꯆꯤ ꯀꯜꯂꯦ
ꯅꯪ ꯅꯥꯒꯅꯤꯀꯣ ꯀꯥꯡ ꯆꯤꯛꯍꯟꯒꯅꯨꯀꯣ
ꯑꯣꯌꯦ ꯃꯥꯅꯦꯅꯦ ꯇꯜꯦ ꯀ ꯑꯣꯏ
ꯃꯝꯁꯤ ꯂꯪꯕꯩ ꯌꯥꯗꯦꯀꯣ
ꯍꯣꯏ ꯍꯣꯏ
ꯅꯪ ꯀꯩꯗꯧꯔꯤꯅꯣ ꯍꯧꯖꯤꯛꯇꯤ
ꯑꯩꯗꯤ ꯇꯆꯃꯤꯟ ꯅꫭꯠ ꯄ꯭ꯂꯥꯛ ꯇꯧꯑ
ꯅꯥꯄꯤ ꯍꯦꯛ ꯏꯔꯣ
ꯅꯥꯄꯤꯔꯥ
ꯎꯝ
ꯍꯥꯏꯗꯤ ꯃꯥꯒꯤ ꯑꯣ ꯃꯃꯤꯗꯤ ꯀꯥꯎꯔꯦꯕ
ꯅꯥꯄꯤꯅꯤꯀꯣ ꯅꯪꯅ ꯍꯦꯛ ꯄꯗꯣ ꯅꯥꯄꯤ ꯀꯧꯋꯦ
ꯑꯣ ꯅꯥꯄꯤꯔꯥ ꯅꯥꯄꯤ ꯀꯧꯕ꯭ꯔꯥ ꯅꯥꯄꯤ ꯑꯣ ꯅꯄꯤ ꯍꯗꯤ ꯀꯔ ꯍꯣꯏ ꯍꯣꯏ
ꯀꯥ ꯑꯗꯨ ꯇꯤꯟ ꯄꯛꯄꯅꯤꯀꯣ ꯇꯤꯟ ꯄꯛꯑꯗꯤ ꯅꯪ ꯍꯥꯀꯠꯆꯒꯅꯤ
ꯁꯤꯔꯥ
ꯎꯝ ꯅꯪ ꯍꯥꯀꯠꯆꯒꯅꯤꯀꯣ
ꯑꯣ ꯀꯗ